ꯦ ꯆꯥꯎꯒ ꯂꯩꯦ ꯈꯔꯕ
ꯀꯃꯥꯏꯅ ꯌꯥꯗꯕꯅꯣ ꯀꯣ
ꯈꯪꯗꯦ ꯑꯩ ꯑꯩ ꯍꯧꯖꯤꯛꯁꯦ
ꯑꯣꯝ ꯀꯩꯅꯣ ꯠ ꯅꯨꯡꯉꯥꯏꯇꯕꯩꯔꯥ
ꯅꯠꯇꯦ ꯑꯩ ꯀꯞꯅꯤꯡꯕ ꯐꯥꯎꯋꯦ ꯍꯧꯖꯤꯛꯇꯤ
ꯌꯥꯔꯦ ꯑꯗꯨꯒꯤ ꯋꯥꯈꯜꯗ ꯑꯗꯨꯝ ꯀꯩꯅꯣ
ꯁꯤꯒꯤ ꯋꯥꯈꯜꯗꯤ ꯇꯣꯛꯈ꯭ꯔꯦ ꯀꯩꯅꯣꯅꯦ ꯑꯩ ꯍꯧꯖꯤꯛꯁꯦ ꯑꯩ ꯏꯁꯇꯦꯇꯥꯁꯇ ꯎꯕ ꯑꯩ ꯏꯃꯥꯟꯅꯕ ꯃꯥꯒꯤ ꯃꯆꯦꯗꯣ
ꯎꯝ
ꯅꯥꯔꯒ ꯑꯗꯨꯝ ꯂꯩꯕꯅꯦꯕ ꯑꯗꯨ ꯉꯁꯤ ꯆꯠꯈ꯭ꯔꯣ ꯆꯪꯉ ꯁꯤ ꯍꯥꯏꯕ ꯃꯥꯅꯤ
ꯍꯥꯏꯦ
ꯊꯈ꯭ꯔꯕꯜ
ꯑꯁ ꯅꯨꯡꯉꯥꯏꯇꯦ
ꯑꯗꯨꯅꯦ ꯑꯩ ꯑꯩ ꯀꯃꯥꯏ ꯍꯥꯏꯕꯁꯤꯔꯥ ꯈꯪꯗꯦ ꯃꯥ ꯀꯩꯝ ꯍꯥꯏꯩꯇꯦ ꯍꯧꯖꯤꯛꯇ ꯏꯁꯇꯦꯇꯁꯁꯦ ꯊꯥꯒꯠꯄꯒꯤ ꯈꯪꯕꯅꯦꯕ
ꯑꯣ ꯍꯥꯏꯗꯤ ꯅꯪꯒ ꯌꯥꯝꯅ ꯂꯨꯅ ꯇꯤꯟꯅꯕ꯭ꯔꯥ
ꯑꯗꯨꯗꯝꯝ ꯅꯣꯏꯁꯨ ꯈꯪꯕꯅꯤ ꯅꯍꯥꯟ ꯑꯩ ꯑꯗꯨꯝ ꯇꯤꯟꯅꯕ ꯅꯨꯄꯥ ꯑꯃꯗꯨꯅꯦꯕ
ꯑꯩꯗꯤ ꯈꯪꯗꯣꯏ ꯅꯪ ꯅꯨꯍꯟꯗꯣꯏꯅꯕ ꯗꯣ ꯍꯧꯖꯤ ꯅꯪ ꯃꯌꯥꯝ ꯇꯤꯟꯅꯕꯅꯤꯅ
ꯑꯗꯨ ꯀꯩꯅꯣꯗꯤ ꯇꯧꯈ꯭ꯔꯦ ꯃꯥꯒ ꯂꯨꯍꯣꯡꯒꯤꯦ ꯂꯨꯍꯣꯡꯈ꯭ꯔꯕꯅꯤ ꯃꯥꯗꯤ
ꯍꯥꯏꯗꯤ ꯅꯪ ꯀꯩꯅꯣꯒ ꯎꯝ ꯃꯥꯒꯤ ꯅꯨꯄꯤꯒ ꯀꯩꯅꯣ ꯆꯠꯂꯦ ꯍꯥꯏꯕꯗꯣ
ꯍꯣꯏ ꯑꯗꯨꯅꯦ
ꯑꯣ ꯑꯣ ꯌꯥꯝ ꯅꯨꯡꯉꯥꯏꯇꯦꯅ
ꯑꯗꯨ ꯑꯣꯏꯔꯁꯨ ꯅꯨꯡꯉꯥꯏ ꯑꯁ ꯃꯥꯒꯤ ꯑꯩ ꯀꯔꯤ ꯍꯥꯏꯁꯤꯔꯥ ꯈꯪꯗꯦ ꯌꯥꯝ ꯅꯨꯡꯁꯤꯕ ꯐꯥꯎꯋꯦ ꯑꯗꯨꯝ ꯈꯪꯗ꯭ꯔꯁꯨꯀꯣ ꯃꯥꯕꯨꯗꯤ ꯑꯗꯨꯝ ꯈꯪꯉꯦꯗꯅ ꯃꯆꯦꯕꯨꯁꯨ ꯈꯪꯗ꯭ꯔꯁꯨ ꯃꯆꯦꯕꯨꯁꯨ ꯑꯗꯨꯝ ꯎꯕꯗꯤ ꯎꯈ꯭ꯔꯝꯅꯤꯅ
ꯑꯩꯁꯨ ꯑꯗꯨꯃꯥꯏ ꯑꯗꯨꯃꯥꯏꯅ ꯇꯧꯔꯗꯤ ꯋꯥ ꯀꯩ ꯍꯩꯗꯣꯏꯅꯣ ꯈꯪꯗꯕꯅꯦ ꯑꯩꯁꯨ
ꯃꯁꯨ ꯀꯩꯝ ꯍꯥꯏꯩꯔꯛꯇꯦ ꯍꯣꯏ
ꯍꯥꯏꯗꯤ ꯀꯃꯥꯏꯅ ꯍꯥꯏꯗꯣꯏꯅꯣ ꯃꯥꯁꯨ ꯍꯥꯏꯗꯤ ꯑꯗꯨꯃꯥꯏꯅ ꯊꯣꯛꯄꯅꯤꯅ
ꯍꯣꯏ ꯑꯗꯨꯗꯤ ꯑꯗꯨꯅꯦ ꯑꯗꯨ ꯑꯁꯤ ꯃꯥꯒꯤ ꯏꯁꯇꯦꯇꯁ ꯑꯩ ꯍꯦꯛ ꯎꯕꯗ ꯌꯥꯝ ꯅꯨꯡꯁꯤꯕ ꯋꯥꯗꯤ ꯋꯥꯈ꯭ꯔꯕꯅꯤ ꯃꯥ ꯃꯆꯦ ꯅꯥꯕꯗ ꯆꯦꯗꫭ
ꯑꯁ ꯅꯨꯡꯉꯥꯏꯇꯦ ꯉꫭ ꯑꯗꯨ
ꯂꯩꯁꯥꯕꯤꯅꯦ
ꯎꯝ
ꯃꯦꯁꯦꯁ ꯀꯨꯝꯕ ꯊꯥꯕꯤꯒꯦꯔꯥ ꯑꯩ ꯀꯃꯥꯏꯅ ꯇꯧꯔꯁꯤꯔ
ꯋꯥ ꯃꯦꯁꯦꯁ ꯊꯥꯕꯤꯌꯣ ꯅꯪ ꯅꯪꯅ ꯌꯥꯝꯅ ꯂꯨꯅ ꯇꯤꯟꯅꯕꯅꯤꯅ ꯑꯗꯨꯝ ꯃꯦꯁꯦꯁ ꯊꯥꯕꯤꯌꯨ ꯉꯁꯥꯏ ꯑꯉꯥꯡ ꯀꯣꯜ ꯇꯧꯔꯛꯑꯦ ꯑꯗꯨꯒ ꯑꯣ ꯃꯥꯅ ꯑꯁꯤꯗ ꯀꯩꯅꯣꯗ ꯀꯣꯜ ꯇꯧꯔꯛꯄ ꯌꯥꯕ꯭ꯔꯥ ꯀꯥꯏꯅ ꯍꯪꯉꯦ ꯑꯩꯗꯤ ꯀꯩꯒꯤꯅꯣ ꯈꯪ ꯈꯪꯉꯒ ꯍ ꯀꯩꯒꯤꯅꯣ ꯈꯜꯂꯒ ꯑꯗꯨ ꯑꯩ ꯑꯗꯨ ꯀꯥꯟꯗꯗꯤ ꯌꯥꯝꯅ ꯀꯃꯥꯏ ꯇꯨꯝꯅꯤꯡꯕ ꯍꯥꯏꯇꯥꯔꯦ
ꯑꯩꯁꯨ ꯍꯦꯅꯦ ꯅꯪ ꯉꯁꯥꯏ ꯀꯣꯜ ꯇꯧꯔꯛꯄ ꯈꯪꯗꯦ ꯃꯤꯅꯤꯠ ꯑꯃ ꯑꯩ ꯌꯥꯝ ꯇꯨꯝꯅꯤꯡꯕꯗꯨ ꯃꯤꯅꯤꯠ ꯑꯃ ꯑꯃ ꯑꯅꯤ ꯇꯨꯝꯔꯗꯤ ꯑꯗꯨꯝ ꯀꯩꯅꫭ ꯌꯥꯗꯤ ꯌꯥꯈ꯭ꯔꯕꯖꯥꯠꯅꯦ ꯃꯤꯁꯦ ꯑꯗꯨꯃꯥꯏꯅ ꯇꯧꯖꯥꯅꯤ ꯍꯧꯖꯤꯛꯇꯤ ꯈꯔꯗꯤ ꯐꯔꯦ
ꯑꯗꯨꯃꯥꯏꯅ ꯇꯧꯔꯒ ꯑꯗꯨ ꯑꯣꯏꯔꯗꯤ ꯑꯦ ꯍꯣꯔꯦꯟ ꯅꯪꯉꯣꯟꯗ ꯑꯃꯨꯛꯀ ꯍꯥꯏꯔꯛꯀꯦ ꯍꯥꯏꯔꯒ ꯑꯩꯅ ꯑꯃꯨꯛꯀ ꯀꯣꯜ ꯇꯧꯕ ꯀꯥꯟꯗꯗ ꯃꯥꯗꯣ ꯍꯧꯖꯤꯛꯇꯤ ꯅꯠꯋꯥꯛ ꯅꯨꯡꯉꯥꯏꯇ꯭ꯔꯦ ꯍꯥꯏꯕ ꯑꯗꯨꯒꯤ ꯑꯁ ꯅꯪꯉꯣꯟꯗ ꯀꯣꯜ ꯇꯧꯒꯦ ꯍꯥꯏꯔꯒ ꯀꯣꯜ ꯇꯧꯕ ꯀꯥꯟꯗ ꯅꯪꯁꯨ ꯄꯤꯛ ꯇꯧꯗꯦ ꯄꯥꯏꯈꯠꯇꯦ ꯑꯗꯨꯒꯤ ꯑꯩꯁꯦ ꯏꯃꯥꯟꯅꯕꯤ ꯍꯣꯏꯗ ꯅꯣꯏꯁꯨ ꯁꯤꯠ ꯄꯥꯏꯌꯣ ꯀꯥꯏꯅ ꯑꯗꯨꯃꯥꯏꯅ ꯍꯥꯏꯕꯅꯦꯕ ꯑꯗꯨꯒ ꯃꯣꯏꯅ ꯍꯧꯖꯤꯛ ꯁꯦꯝꯃꯒ ꯂꯩꯌꯦ ꯑꯗꯨꯒꯤ
ꯎꯝ ꯑꯩꯁꯨ ꯍꯥꯏꯈ꯭ꯔꯕꯅꯤ ꯅꯍꯥꯟ ꯑꯩ ꯅꯪꯉꯣꯟꯗ ꯍꯥꯏꯔꯒ ꯅꯪꯅ ꯊꯕꯛ ꯆꯤꯜꯂꯦ ꯍꯥꯏꯕꯒꯤ ꯑꯩ ꯑꯃꯨꯛꯀ ꯇꯥꯟꯈ꯭ꯔꯕ ꯕꯗꯣ
ꯍꯥꯏꯗꯤ ꯑꯩꯁꯦ ꯊꯕꯛꯇ ꯆꯤꯟꯗꯦꯕꯀꯣ ꯑꯗꯨꯕꯨ ꯑꯩꯒꯤ ꯍꯣꯏ ꯊꯕꯛꯄꯨꯗꯤ ꯑꯩꯅ ꯁꯤꯟꯒꯦ ꯍꯥꯏꯔꯗꯤ ꯌꯥꯝ ꯆꯅꯤꯡꯉꯥꯏꯗꯤ ꯂꯩꯌꯦ ꯍꯥꯏꯕ ꯍꯥꯏꯗꯤ ꯑꯩꯒꯤ ꯊꯕꯛꯇꯨ ꯃꯌꯥꯝ ꯂꯩꯌꯦꯕ ꯑꯗꯨꯕꯨ ꯑꯩꯁꯦ ꯎꯝ ꯀꯃꯥꯏ ꯍꯥꯏꯗꯣꯏꯅꯣ ꯌꯥꯝ ꯇꯟꯕꯗꯣ ꯍꯥꯏꯗꯤ ꯑꯁꯤꯗ ꯑꯁꯤꯗ ꯑꯗꯨꯃꯥꯏꯅ ꯇꯧꯈ꯭ꯔꯗꯤ ꯑꯩꯁꯦ ꯃꯇꯥꯝ ꯃꯥꯡꯉꯦꯅ ꯑꯗꯨꯃꯥꯏꯅ ꯈꯟꯕ ꯑꯗꯨꯒ ꯑꯩꯒꯤ ꯊꯕꯛ ꯊꯕꯛꯁꯨ ꯇꯧꯗꯕ ꯑꯗꯨꯃꯥꯏꯅ ꯇꯧꯋꯤꯅꯤ ꯑꯗꯨꯒꯤ ꯑꯁ ꯉꯁꯤꯗꯤ
ꯑꯩ ꯑꯗꯨꯃꯥꯏꯅ ꯈꯟꯕꯅꯤꯅ ꯉꯁꯤꯗꯤ ꯁꯟꯗꯦꯅꯤꯅ ꯑꯩꯒꯤ ꯔꯨꯝꯁꯦ ꯐꯖꯅ ꯁꯦꯡꯊꯣꯛꯑꯒ ꯉꯁꯤ ꯗꯤ ꯑꯩꯁꯦ ꯄ꯭ꯔꯥꯊꯅꯥ ꯑꯥ ꯄ꯭ꯔꯊꯅꯥ ꯇꯧꯔꯒ ꯀꯩ ꯀꯩꯅꯣ ꯇꯧꯔꯒ ꯑꯗꯨꯃꯥꯏꯅ ꯂꯩꯔꯒꯦ ꯍꯥꯏꯔꯒ ꯑꯗꯨꯝ ꯂꯩꯕꯅꯦꯕ ꯑꯩꯁꯦ ꯒꯦꯝ ꯁꯥꯟꯅꯔꯒ ꯑꯗꯨꯝ ꯂꯩꯕꯅꯤꯅ
ꯑꯗꯨꯅꯦ ꯅꯪꯦꯝ ꯒꯦꯝ ꯁꯅꯃꯟꯕꯒꯤ ꯋꯥ ꯋꯥ ꯉꯥꯡꯝꯃ ꯀꯥꯟꯗ ꯑꯩꯈꯣꯏꯁꯨ ꯈꯪꯉꯦꯕ
ꯏꯁꯁ
ꯀꯣꯟꯁꯦꯟꯇ꯭ꯔꯦꯠ ꯇꯧꯕ ꯉꯝꯗ꯭ꯔꯦꯕ ꯅꯪꯁꯦ ꯒꯦꯝꯗꯒꯤ ꯐꯨꯜ ꯀꯣꯟꯁꯦꯟꯇ꯭ꯔꯦꯠ ꯆꯪꯈ꯭ꯔꯦꯕ
ꯑꯗꯨꯝ ꯇꯧꯕꯅꯦ ꯑꯩꯁꯦ
ꯑꯗꯨ ꯑꯦ ꯏꯅꯥꯎꯅꯨꯄꯤ ꯑꯩꯈꯣꯏꯗꯤ ꯑꯁ ꯄ
ꯑꯁ ꯃꯣꯏꯗꯣ ꯌꯥꯝ ꯁꯥꯎꯅꯤꯡꯉꯦ ꯑꯩꯗꯤ ꯌꯥꯝ ꯄꯛꯇꯦ ꯃꯣꯏꯗꯣ ꯍꯥꯏꯗꯤ ꯀꯃꯥꯏꯅ ꯃꯣꯏꯒꯤ ꯑ ꯅꯍꯥꯟ ꯄꯩꯁꯥ ꯂꯧꯥꯎꯈꯤꯕꯗꯨ ꯃꯣꯏꯒꯤ ꯐꯖꯅ ꯃꯣꯏꯅ ꯁꯦꯝꯕꯤꯔꯒ ꯑꯗꯨꯃꯥꯏꯅ ꯇꯧꯒꯅꯤ ꯍꯥꯏꯔꯒ ꯗꯤꯁꯤꯖꯟꯁꯨ ꯐꯖ ꯀꯅ ꯂꯧꯕ ꯌꯥꯕꯅꯤ ꯍꯥꯏꯕ ꯃꯣꯏꯅ
ꯅꯠꯇ꯭ꯔꯗꯤꯀꯣ ꯀꯔꯤꯒꯔꯥ ꯈꯥꯡꯗꯦ
ꯎꯝ
ꯑ ꯃꯈꯣꯏꯕꯨ ꯕ꯭ꯂꯦꯝꯗꯤ ꯑꯗꯨꯝ ꯇꯥꯕꯗꯤ ꯅꯠꯇꯦ ꯑꯗꯨ ꯑꯣꯏꯔꯁꯨ ꯌꯨꯝꯗ ꯆꯠꯊ ꯊꯧꯇ꯭ꯔꯤꯉꯥꯏꯗꯤ ꯃꯈꯣꯏꯗꯤ ꯑꯗꯨꯃꯥꯏꯅ ꯇꯧꯔꯗꯤ ꯑꯗꯨꯃꯥꯏꯅ ꯇꯧꯔꯅꯤ ꯆꯠꯀꯦ ꯍꯥꯏꯔ ꯑꯗꯨ ꯅꯣꯏꯅ ꯉꯝꯃꯗꯤ ꯑꯗꯨꯝ ꯆꯠꯁꯦ ꯍꯥꯏꯌꯣ ꯌꯥꯝ ꯃꯣꯏꯅ ꯂꯣꯏꯅꯃꯛ ꯇꯧꯒꯦ ꯇꯧꯒꯦ ꯍꯥꯏꯔꯒ ꯆꯠꯊꯣꯛ ꯀꯥꯟꯗ ꯑꯃꯨꯛꯀ ꯃꯈꯣꯏꯗ ꯔꯦꯁꯄꯣꯟꯁꯤꯕꯤꯂꯤꯇꯤ ꯃꯈꯣꯏꯁꯨ ꯄꯨꯗ꯭ꯔꯗꯤ ꯌꯥꯗ꯭ꯔꯦꯗꯅ ꯍꯧꯖꯤꯛꯇꯤ
ꯎꯝ ꯍꯥꯏꯗꯤ ꯍꯣꯏ ꯑꯗꯨꯅꯦꯕ ꯌꯥꯝ ꯁꯥꯎꯅꯤꯡꯕꯗꯣ ꯑꯩꯅ ꯍꯥꯏꯗꯤ ꯃꯣꯏꯅ ꯆꯠꯀꯗꯧꯕ ꯅꯨꯃꯤꯠꯇꯨ ꯑꯗꯨ ꯅꯨ ꯅꯨꯃꯤꯠꯇ ꯆꯠꯂꯣꯏꯗꯣꯏ ꯑꯣꯏꯔꯗꯤ ꯍꯥꯏꯗꯤ ꯃꯤ ꯈꯔꯗꯤ ꯅꯥꯒꯥꯂꯦꯟꯗ ꯃꯣꯏꯅ ꯂꯩꯐꯝ ꯂꯩꯇ꯭ꯔꯗꯤ ꯀꯃꯥꯏꯅ ꯇꯧꯗꯦ ꯀꯅꯣ ꯍꯥꯏꯕ ꯌꯥꯝ ꯁꯥꯎꯅꯤꯡꯉꯦ ꯑꯗꯨꯗꯣ
ꯐꯖꯅ ꯇꯧꯕꯤꯕ ꯌꯥꯕꯅꯦ ꯑꯗꯨꯐꯥꯎꯗꯨꯗꯤ ꯃꯣꯏꯅ ꯁꯤꯗ ꯆꯪꯗ꯭ꯔꯤ ꯐꯥꯎꯗꯤ ꯍꯥꯏꯗꯤ ꯑꯁꯤꯗ ꯆꯪꯉꯗꯤ ꯃꯣꯏ ꯁ꯭ꯀꯨꯜꯗꯨꯅ ꯑꯁꯤ ꯀꯣꯂꯦꯖꯇꯨꯅ ꯃꯣꯏꯅ ꯃꯣꯏꯕꯨ ꯌꯦꯡꯁꯤꯟꯈ꯭ꯔꯅꯤꯕ ꯑꯗꯨꯗꯤ ꯀꯥꯏꯗ꯭ꯔꯦꯕꯀꯣ ꯑꯗꯨꯕꯨ ꯃꯣꯏꯅ ꯑꯁꯤꯗ ꯆꯪꯗ꯭ꯔꯤ ꯐꯥꯎꯕꯗꯤ ꯃꯣꯏꯅ ꯊꯥꯕꯤꯕꯅꯤꯅ ꯃꯣꯏꯅ ꯑ ꯐꯖꯅ ꯌꯦꯡꯁꯤꯟꯕꯤꯒꯗꯧꯕꯅꯤ ꯍꯥꯏꯕ ꯑꯩꯅ ꯍꯥꯏꯗꯤ
ꯊꯥꯕꯤꯕꯁꯨ ꯃꯤ ꯑꯍꯟꯒꯨꯝꯕ ꯃꯈꯣꯏꯕꯨ ꯌꯦꯡꯕ ꯃꯤ ꯂꯩꯇꯦ ꯍꯥꯏꯌꯦ ꯑꯩꯗꯤꯁꯨ ꯃꯈꯣꯏ ꯈꯛꯇ ꯑꯗꯨꯝ ꯆꯠꯄꯁꯦ ꯅꯨꯃꯤꯗꯥꯡ ꯅꯨꯃꯤꯠ ꯑꯅꯤ ꯇ꯭ꯋꯦꯟꯇꯤ ꯐꯣꯔ ꯑꯥꯋꯥꯔꯁꯁꯤ ꯖꯨꯟ ꯖꯔꯅꯤ ꯑꯗꯨꯝ ꯆꯠꯈ꯭ꯔꯦ ꯖꯣꯔꯔꯅꯤ ꯃꯈꯣꯏ ꯆꯠꯄꯁꯨ ꯀꯩꯅꯣ ꯃꯅ ꯃꯤꯒꯤ ꯁꯤꯠꯀꯨꯝꯕꯁꯨ ꯅꯨꯡꯉꯥꯏꯕꯁꯨ ꯅꯠꯇꯦ ꯅꯣꯡ ꯁꯨ ꯆꯨꯦ ꯁꯤ ꯎ
ꯍꯣꯏ ꯅꯣꯡ ꯆꯑꯦ ꯑꯗꯨꯒ ꯎꯝ ꯂꯦꯟꯁ꯭ꯂꯥꯏꯠꯀꯨꯝꯕꯁꯨ ꯃꯌꯥꯝ ꯀꯩꯅꯣ ꯇꯧꯋꯦ
ꯅꯪ ꯅꯨꯄꯤꯗꯤ ꯑꯃꯨꯛꯀꯖ ꯂꯨꯀꯦꯗ ꯂꯥꯛꯑꯦ ꯍꯥꯏ
ꯍꯣꯏ ꯑꯩꯁꯨ ꯋꯥꯔꯤ ꯑꯗꯨꯝ ꯁꯥꯟꯅꯕꯅꯤꯃꯒ
ꯑꯃꯨꯛꯀ ꯆꯠꯀꯦ ꯍꯥꯏꯔꯗꯤꯗꯤ ꯎꯗꯤ ꯆꯠꯀꯦ ꯍꯥꯏꯔꯗꯤ ꯑꯃꯨꯛ ꯗꯤꯃꯥꯄꯨꯔ ꯆꯥꯡꯗꯣꯏ ꯃꯥꯜꯂꯦ ꯀꯣ
ꯍꯣꯏ ꯑꯣꯏꯔꯝꯅꯤ ꯗꯤꯃꯥꯄꯨꯔꯗꯒꯤ ꯆꯠꯇꯧ ꯃꯥ ꯑꯗꯨꯒ ꯃꯤ ꯈꯔꯗꯤ ꯐ꯭ꯂꯥꯏꯠꯇ ꯑꯃꯨꯛꯀ ꯆꯠꯀꯅꯤ ꯍꯥꯏꯌꯦꯦ
ꯍꯣꯏ
ꯑꯁ ꯄꯥꯛꯇ ꯄꯥꯛ ꯇꯣꯏꯗꯣ ꯌꯥꯝꯝ ꯁꯥꯎꯅꯤꯡꯉ ꯑꯗꯨꯕꯨ ꯃꯣꯏꯅ ꯁꯤꯗ ꯆꯪꯉꯗꯤ ꯃꯣꯏꯒꯤ ꯃꯣꯏꯅ ꯇꯝꯅꯤꯡꯕ ꯐꯥꯎ ꯑꯗꯨꯝ ꯌꯥꯈ꯭ꯔꯅꯤ ꯑꯗꯨꯗꯤ ꯐꯗꯤ ꯐꯩꯌꯦ
ꯑ
ꯃꯣꯟꯁ ꯑꯁꯤꯗ ꯆꯥꯡꯈ꯭ꯔꯗꯤ ꯃꯣꯏꯅ ꯍꯧꯖꯤꯛ ꯄꯤ ꯑꯩꯆ ꯁꯤ ꯐꯥꯎꯕ ꯂꯣꯏꯒꯦ ꯍꯥꯏꯔꯗꯤ ꯑꯗꯨꯝ ꯂꯣꯏꯕ ꯌꯥꯔꯦ ꯑꯅꯤꯅ
ꯍ
ꯇꯄꯗꯤ ꯑꯗꯨꯒ ꯍꯥꯏꯗꯤ ꯃꯣꯏꯅ ꯑꯁꯤꯗ ꯂꯥꯛꯑꯒ ꯃꯣꯏꯅ ꯑꯦꯠꯂꯤꯁ ꯃꯂꯥꯂꯥꯒꯨꯝꯕ ꯈꯪꯕ ꯉꯝꯃꯗꯤ ꯃꯣꯏꯒꯤ ꯅꯣꯂꯦꯖ ꯃꯌꯥꯝ ꯂꯥꯛꯀꯅꯤ ꯃꯣꯏꯒꯤꯗꯃꯛꯇ ꯌꯥꯝ ꯀꯥꯟꯅꯒꯅꯤ ꯁꯤꯗꯗꯤ
ꯃꯅꯥꯏ ꯑꯂꯥꯝꯁꯨ ꯌꯥꯝ ꯂꯨꯋꯦ ꯍꯥꯏꯌꯦꯦ
ꯑꯦ ꯏꯁ ꯈꯨꯜꯂꯨ ꯑꯃꯅꯦ ꯃꯣꯏꯅ ꯃꯤ ꯂꯣꯏꯅꯃꯛꯅ ꯍꯥꯏꯌꯦ ꯍꯥꯏꯌꯦꯦ ꯃꯤ ꯂꯝ ꯑꯇꯣꯞ ꯑꯇꯣꯞꯄꯗꯒꯤ ꯂꯥꯛꯄ ꯃꯤ ꯂꯣꯏꯅꯃꯛ ꯑꯗꯨꯃꯥꯏꯅ ꯍꯥꯏꯌꯦꯦ ꯑꯗꯨꯒꯤ ꯃꯣꯏꯅ ꯅꯍꯥꯟꯗꯨ ꯍꯥꯏꯑ ꯍꯣꯏ ꯑꯩꯈꯣꯏ ꯃꯣꯏꯁꯨ ꯑꯗꯨꯃꯥꯏꯅ ꯈꯪꯉꯦ ꯃꯣꯏꯒꯤ ꯂꯣꯟꯗꯣ ꯌꯥꯝ ꯌꯥꯝꯅ ꯎ ꯂꯨꯕꯩ ꯍꯥꯏꯕꯗꯣ ꯃꯣꯏꯅ ꯑꯗꯨꯃꯥꯏꯅ ꯍꯥꯏꯌꯦ ꯑꯩꯈꯣꯏꯒꯤ ꯂꯣꯟ ꯌꯥꯝꯅ ꯂꯨꯕꯒꯤ ꯑꯩꯈꯣꯏꯗꯤ ꯃꯤꯒꯤ ꯂꯣꯟ ꯈꯪꯕꯗꯨ ꯌꯥꯝ ꯊꯨ ꯊꯨ ꯅ ꯍꯌꯦ ꯌꯥ ꯑꯁꯦꯡꯕ꯭ꯔꯥ ꯁꯦꯡꯗꯕ꯭ꯔꯗꯤ ꯈꯪꯗꯦ ꯑꯗꯨꯗꯤ ꯎꯝ
ꯑꯩꯁꯨ ꯆꯥꯅꯤꯡꯉꯤ ꯇꯧꯕꯤꯌꯣ ꯊꯤꯕꯤꯌꯣ ꯂꯩꯃꯤꯟꯅꯁꯦ ꯑꯗꯨꯝ ꯂꯩꯔꯒ ꯂꯩ ꯗꯤ ꯌꯥꯏ ꯍꯣꯏ ꯆꯪꯕ ꯌꯥꯕꯗꯤ ꯌꯥꯏ ꯊꯕꯛ ꯇꯧꯔ
ꯎꯝ
ꯍꯥꯏꯣꯏꯗꯤ ꯅꯣꯏꯗꯣ ꯐ꯭ꯔꯦꯁꯂꯤ ꯀꯩꯅꯣ ꯌꯥꯝꯅ ꯅꯥꯎꯅ ꯍꯥꯏꯗꯣꯏꯅꯦ ꯅꯅꯥꯍꯎꯅ ꯃꯥꯁꯇꯔ ꯂꯣꯏꯔꯒ ꯆꯪꯉꯗꯤ ꯅꯣꯏꯒꯤꯗꯤ ꯑꯣ ꯌꯥꯝ ꯐꯕꯅꯦ
ꯃ ꯑꯦꯟꯇ꯭ꯔꯥꯥꯟꯁꯒꯨꯝꯕ ꯂꯩꯗꯣꯏꯅꯤꯅ ꯅꯠꯇ꯭ꯔꯣ ꯑꯃꯨꯛ
ꯍꯣꯏ ꯑꯦꯟꯇ꯭ꯔꯥꯟꯁꯄꯗꯤ ꯀꯥꯏꯗꯦ ꯄ ꯑꯦꯟꯇ꯭ꯔꯁ ꯎꯝ
ꯗꯤꯁꯤ ꯂꯣꯏ ꯈ
ꯖꯤꯁꯤꯌꯥꯔꯗꯤ ꯂꯣꯏꯈ꯭ꯔꯦ ꯖꯤꯁꯤ ꯁꯤꯌꯥꯔꯗꯤ ꯊꯣꯛꯂꯛꯑꯔꯣꯏ
ꯎꯝ ꯍꯧꯖꯤꯛ ꯑꯩꯒꯤꯁꯦ ꯂꯣꯏꯅꯃꯛ ꯐꯔꯛ ꯇꯥꯔꯦꯔꯤꯕ ꯑꯗꯨꯒꯤ ꯊꯥꯁꯉꯥ ꯃꯉꯥ ꯖꯨꯂꯥꯏ ꯑꯥꯒꯁ ꯁꯦꯞꯇꯦꯝꯕꯔ ꯖꯨꯂꯥꯏ ꯄꯥꯗ꯭ꯔꯁꯦ ꯑꯥꯒꯁ ꯁꯦꯞꯇꯦꯝꯕꯔ ꯑꯣꯛꯇꯣꯕꯔ ꯅꯕꯦꯝꯕꯔ ꯗꯤꯁꯦꯝꯕꯔ ꯊꯥ ꯃꯉꯥꯁꯦ ꯑꯩ ꯀꯔꯤ ꯇꯧꯋ ꯍꯥꯏꯕꯅꯣ ꯍꯥꯏꯅ ꯁꯤꯅꯦꯑꯅꯍ
ꯄꯥꯟ ꯊꯣꯛꯣꯛꯑꯕ ꯃꯄꯥꯟ ꯊꯣꯛꯑꯒ ꯈꯔꯗꯤ ꯀꯩꯅꯣ ꯅꯪ ꯃꯄꯥꯟ ꯊꯣꯛꯑꯗꯤ ꯅꯪꯒꯤ ꯎꯝ
ꯎ ꯃꯅꯤꯄꯨꯔꯗ ꯃꯥꯏ ꯍꯥꯏꯗꯣꯏꯣ ꯀꯩ ꯍꯥꯏꯗꯣꯏꯅꯣ ꯑꯗꯨꯗꯣ ꯕ꯭ꯔꯣꯗ ꯑꯣꯏꯔꯅꯦꯕꯀꯣ ꯕꯗꯤ ꯅꯪꯣ ꯀꯃꯥꯏꯅ ꯇꯧꯗꯣꯏꯅꯣ ꯍꯥꯏꯕꯗꯨ ꯈꯔꯁꯨ ꯈꯪꯕ ꯌꯥꯒꯅꯤ ꯅꯪꯒꯤꯗꯃꯛꯇ ꯂꯧꯁꯤꯡ ꯈꯔꯗꯤ ꯂꯥꯛꯀꯅꯤꯕ
ꯎꯝ
ꯑꯗꯨ ꯃꯄꯥꯟ ꯊꯣꯛꯑꯣ ꯃꯄꯥꯟ ꯊꯣꯛꯂꯒ ꯈꯔ ꯀꯩꯅꯣ ꯇꯧꯋꯣ ꯍꯥꯏꯗꯤ ꯌꯨꯝꯗ ꯂꯩꯕꯗꯨꯗꯤ ꯁꯨꯡ ꯀ ꯀꯥꯟꯅꯗꯕꯅꯦ ꯑꯩꯅ ꯍꯥꯏꯕꯗꯨ ꯑꯩꯅ ꯅꯍꯥꯟ ꯈꯨꯟꯗ ꯂꯩꯕꯗꯣ ꯑꯩꯒꯤꯗꯃꯛꯇꯤ ꯑꯁ ꯋꯥꯟ ꯄꯔꯁꯦꯟ ꯐꯥꯎꯕ ꯀꯥꯟꯅꯗꯦ
ꯀꯥꯟꯅꯗꯕꯅꯦ ꯀꯩꯅꯣꯗ ꯂꯩꯕꯗꯣ ꯈꯨꯟꯗ ꯂꯩꯕꯗꯣ ꯃꯤꯅꯗꯤ ꯍꯣꯏ ꯂꯩꯕꯕꯨꯗꯤ ꯅꯨꯡꯉꯥꯏꯌꯦꯀꯣ ꯍꯛꯆꯥꯡꯁꯨ ꯐꯩꯌꯦ ꯑꯩꯒꯤꯗꯃꯛꯇꯤ ꯈꯨꯟꯗ ꯂꯩꯕꯗꯨꯣ ꯑ ꯑꯩ ꯅꯥꯁꯨ ꯅꯥꯗꯦꯕꯈꯟꯗ ꯂꯩꯕꯗꯣ ꯁꯨꯝ ꯥꯟ
ꯑꯩꯁꯨꯅꯦ
ꯈꯨꯟꯗ ꯂꯩꯕꯁꯦ ꯑꯩꯒꯤꯗꯃꯛꯇꯤ ꯌꯥꯝ ꯐꯩꯌꯦ ꯑꯩꯅ ꯑꯃꯨꯛꯀ ꯇꯃꯦꯡꯂꯥꯡꯗ ꯂꯥꯛꯄ ꯀꯥꯟꯗꯗꯤ ꯑꯩꯒꯤ ꯂꯥꯏꯅꯥꯗꯣ ꯈꯔ ꯑꯗꯨꯝ ꯍꯥꯎꯋꯦꯕꯀꯣ ꯑꯣ ꯑꯗꯨꯝ ꯍꯥꯎꯋꯦ ꯑꯗꯨꯒ ꯁꯤꯗ ꯂꯥꯛꯑꯁꯨ ꯑꯗꯨ ꯈꯔꯗꯤ ꯑꯗꯨꯃꯥꯏꯅ ꯇꯧꯋꯦꯕ ꯑꯗꯨ ꯑꯩꯅ ꯏꯪꯕ ꯃꯐꯝꯗ ꯑꯩꯒꯤꯗꯃꯛꯇꯤ ꯅꯨꯡꯉꯥꯏꯕ ꯃꯥꯜꯂꯦ
ꯎꯝ
ꯑꯩꯒꯤ ꯍꯛꯆꯥꯡꯒꯤꯗꯃꯛꯇ ꯑꯗꯨ ꯑꯩꯉꯣꯟꯗ ꯂꯩꯕ ꯀꯥꯟꯗꯗꯤ ꯑꯩ ꯁꯨꯝ ꯅꯥꯟꯅꯗ ꯍꯣꯏ ꯑꯍꯥꯟꯕ ꯂꯥꯛꯄ ꯀꯥꯟꯗꯗꯤ ꯌꯥꯝ ꯂꯨꯞꯣꯛ ꯈꯨꯕꯗꯣ
ꯑꯝ
ꯑꯣ ꯆꯍꯤ ꯑꯃꯗꯤ ꯑꯗꯨꯝ ꯈꯨꯨꯔꯒ ꯂꯩꯌꯦꯕ ꯑꯗꯨꯕꯨ ꯑꯗꯨ ꯍꯦꯛꯇ ꯈꯨꯕ ꯂꯣꯏꯕ ꯀꯥꯟꯗ ꯗꯤ ꯁꯨꯝ ꯇꯧꯗꯧꯗ꯭ꯔꯦ ꯑꯝꯇ ꯀꯩꯁꯨ ꯇꯧꯗ꯭ꯔꯦ
ꯍꯣꯏ ꯍꯛꯆꯥꯡꯕꯨꯗꯤ ꯑꯗꯨ ꯅꯨꯡꯉꯥꯏ ꯑꯗꯨꯒ ꯀꯩꯅ ꯌꯦꯟꯁꯥꯡ ꯏꯟꯁꯥꯡ ꯅꯥꯄꯤꯒꯨꯝꯕꯁꯨ ꯑꯗꯨꯝ ꯐ꯭ꯔꯦꯁ ꯅꯠꯇ꯭ꯔꯁꯨ ꯑꯣꯔꯒꯥꯅꯤꯛ ꯉꯥꯛꯇ ꯑꯗꯨꯝ ꯂꯩꯕꯅꯤꯅ ꯀꯣ ꯅꯨꯡꯇꯤ ꯆꯥꯗ꯭ꯔꯁꯨ ꯆꯥꯕ ꯀꯥꯟꯗꯗꯤ ꯑꯗꯨꯝ ꯑꯣꯔꯒꯥꯅꯤꯅꯤ ꯑꯣꯔꯒꯥꯅꯤꯛꯅꯤ ꯑꯗꯨꯒ ꯐ꯭ꯔꯦꯁ ꯏꯌꯔꯁꯨ ꯑꯗꯨꯝ ꯐꯪꯉꯦ ꯄꯨꯔꯥ ꯐ꯭ꯔꯦꯁ ꯏꯌꯔꯅꯤꯗꯅ
ꯍ ꯑꯩꯅ ꯇꯨꯝꯕꯗꯨꯁꯨ ꯑꯗꯨꯝ ꯉꯟꯅ ꯇꯨꯝꯃꯒ ꯍꯅꯁꯨ ꯍꯥꯎꯒꯠꯄ ꯑꯗꯨꯒꯤꯗꯃꯛꯁꯨ ꯍꯦꯁꯨ ꯐꯁꯨ ꯐꯕ ꯃꯥꯜꯂꯦ ꯑꯩꯅ
ꯍꯣꯏ ꯍꯣꯏ ꯑꯗꯨꯃꯥꯏꯅ ꯇꯧꯅꯤ ꯈꯣꯟꯗ ꯂꯩꯔꯗꯤ
ꯎꯝ ꯑꯗꯨꯒꯤꯗꯃꯛꯁꯨ ꯑꯣꯏꯔꯝꯒꯅꯤ ꯍꯥꯏꯗꯤ ꯌꯨꯝꯗꯗꯤ ꯇꯝꯂꯂꯥꯡꯗ ꯑꯣꯏꯔꯒ ꯁꯨ ꯑꯦ ꯊꯦꯡꯅ ꯍꯥꯎꯒꯠꯄ ꯅꯨꯃꯤꯠꯁꯨ ꯂꯩꯑ ꯊꯦꯡꯅ ꯇꯨꯝꯕ ꯅꯨꯃꯤꯠꯁꯨ ꯂꯩꯑ ꯑꯗꯨꯕꯨ ꯈꯨꯟꯗꯗꯤ ꯍꯥꯏꯗꯤ ꯈꯪꯗꯦ ꯑꯗꯨꯝ ꯇꯨꯝꯅꯤꯡꯂꯛꯑꯦꯕ
ꯍꯣꯏ
ꯑꯗꯨꯒ ꯇꯨꯝꯕꯁꯨꯣ ꯀꯥꯏꯁꯨ ꯀꯥꯏꯩꯅꯣ ꯇꯧꯗꯦ ꯅꯨꯡꯉꯥꯏ ꯁꯨꯛꯅꯥ ꯍꯥꯁꯨ ꯅꯇꯅꯣ
ꯎꯝ ꯍꯧꯖꯤꯛ ꯀꯔꯤ ꯇꯧꯔꯁꯤꯔ ꯈꯪꯗꯦ
ꯑꯁ ꯑꯁꯤꯁꯨ ꯃꯈꯣꯟ ꯂꯧꯍꯟꯕ ꯌꯥꯔꯗꯤ ꯐꯗꯕ
ꯑꯥꯎ ꯑꯗꯨꯅꯦ ꯑꯗꯨꯁꯨ ꯀꯩꯅꯣ ꯏꯅꯥꯎ ꯅꯨꯄꯤꯃꯥꯗꯣꯅꯦ